ꯍꯂꯣ ꯍꯂꯣ ꯇꯥꯕꯔꯣ
ꯇꯥꯏ
ꯀ ꯅꯪ ꯈꯨꯟꯖꯦꯜꯗ ꯌꯥꯝ ꯇꯞ ꯑꯩ ꯕꯨꯣꯂꯨꯝꯗ ꯁꯦꯝꯒꯦ ꯆꯄꯌꯣ ꯆꯝꯄꯌꯣ ꯑꯩ ꯁꯦꯝꯦꯒꯌꯥꯒ ꯐꯖꯅ ꯇꯥꯕ ꯅꯠꯇ꯭ꯔꯣ ꯑꯩ ꯈꯣꯟꯖꯦꯜꯁꯦ ꯍꯥꯥ
ꯇꯌꯦ
ꯅꯪ ꯕꯣꯏꯁ ꯌꯥꯝ ꯇꯞꯄꯩꯅꯦ ꯑꯩꯅ ꯍꯥꯏꯁꯦ ꯅꯪ ꯁꯛꯀ ꯎꯈꯤꯗꯕ ꯀꯨꯏꯔꯦꯍꯦ ꯆꯍꯤ ꯀꯌꯥ ꯁꯨꯔ ꯆꯍꯤ ꯑꯅꯤ ꯃꯅꯤ
ꯑꯅꯤ ꯁꯨꯔꯕꯅꯦ
ꯑꯅꯤ ꯁꯨꯔꯝꯕꯅꯤꯅ
ꯆꯖꯖ ꯑꯅꯤ ꯍꯦꯜꯂꯝꯃꯅꯤ ꯍꯦꯜꯂꯝꯃꯅꯤꯕ ꯎꯝ
ꯌꯥꯝꯅ ꯉꯛꯏꯅꯦ
ꯌꯥꯝ ꯆꯥꯟꯅꯗꯦꯅꯦ ꯅꯪ ꯁꯛꯂꯨꯒ ꯊꯪꯅ ꯇꯧꯔꯝꯕ ꯅꯣꯏꯁꯦ
ꯄꯦꯟꯁ ꯆꯒꯦ
ꯁꯤ ꯆꯝꯐꯨꯠꯅꯦ ꯆꯝꯐꯨꯠ ꯆꯝꯐꯨꯠ ꯆꯝꯐꯨꯠ ꯆꯥꯏ ꯇꯣꯕꯣꯠ ꯆꯝꯐꯨꯠꯁꯥꯏ
ꯏꯁꯁ ꯑꯃ ꯈꯇꯥꯡ ꯈꯨꯝꯃꯗꯤ ꯌꯥꯔꯦ
ꯍꯥꯥ
ꯑꯃꯈꯛꯇꯪ ꯈꯨꯝꯃꯗꯤ ꯌꯥꯕꯗꯨꯕꯨ ꯆꯥꯔꯦ
ꯀꯩ ꯃ ꯊꯌꯥ ꯎꯝ
ꯑꯣ
ꯑꯁ ꯍ ꯑꯣꯏꯣꯏꯅꯦꯦ ꯅꯣꯏꯗꯦꯅꯦ
ꯍꯕꯅꯦ ꯉꯁꯤ ꯈꯛꯇꯪꯅꯦ
ꯉꯁꯤ ꯉꯛꯇ ꯃꯥꯟꯗꯦꯗ ꯅꯪꯒꯤꯁꯤꯅꯦ
ꯑꯍꯥꯎꯕ ꯆꯥꯗꯕ ꯀꯨꯏꯔꯦ ꯎꯝ ꯉꯅꯨꯡ ꯁꯤ ꯀꯇꯪꯅꯦ
ꯍꯥꯥ
ꯉꯁꯤ ꯈꯛꯇꯪꯅꯦꯕ ꯏꯟꯁꯥꯡ ꯍꯥꯎꯕ ꯆꯥꯕꯗꯨ
ꯑ ꯅꯪ ꯌꯨꯝꯗ ꯂꯩꯌꯦꯕ ꯍꯟꯗ
ꯂꯩꯦ
ꯑꯥ
ꯆꯍꯤ ꯑꯅꯤ ꯁꯨꯔꯅꯤ
ꯑ ꯎꯗꯕ ꯀꯣꯏ ꯑꯦꯅꯦ
ꯌꯨꯝꯁꯤꯜꯂꯔꯗꯤ ꯀꯃꯥꯏꯅ ꯎꯠꯗꯣꯏꯕ
ꯑꯗꯨ ꯑꯗꯨꯅꯦꯦ
ꯑꯗꯨꯝ
ꯁꯤꯗꯦꯒꯂ ꯍꯥꯀꯗ꯭ꯔꯦꯅꯦ
ꯅꯪꯁꯨ ꯂꯥꯛꯈꯤꯗ꯭ꯔꯦꯅꯦ
ꯑꯦ ꯑꯅꯦ ꯀꯃꯥꯏꯅ ꯂꯥꯛꯇꯣꯏꯅꯣꯅꯦ ꯑꯩꯕꯨ ꯁꯤꯕꯣ ꯍꯥꯏꯕꯅꯣ
ꯑꯩ ꯀꯩꯅꯣ ꯇꯧꯕꯅꯦ ꯍꯟꯗꯛ ꯀꯩꯅꯣ ꯚꯦꯀꯦꯁꯟꯗ ꯂꯥꯛꯀꯦ ꯇꯧꯕꯅꯦ ꯑꯣ ꯌꯥꯗ꯭ꯔꯦ
ꯀꯩꯅꯣ ꯅ ꯅꯪ ꯑꯩꯈꯣꯏ ꯂꯩꯀꯥꯏꯗ ꯂꯩꯇ꯭ꯔꯒ ꯅꯪꯁꯤꯛ ꯅꯁꯛ ꯑꯗꯨꯝ ꯊꯤꯔꯦ ꯀꯩꯅꯣ
ꯅꯪꯗꯤ ꯐꯖꯕꯗꯣ
ꯑꯩꯈꯣꯏ ꯂꯩꯀꯥꯏ ꯂꯩꯔꯤꯉꯩꯗ ꯈꯔꯕꯨ ꯌꯦꯡꯕ ꯌꯥꯕꯅꯦ ꯃꯤꯕꯨ ꯃꯥꯟꯕꯗ ꯍꯧꯖꯤꯛꯇꯤ ꯃꯤ ꯃꯥꯟꯗꯔꯦ
ꯅꯪꯗꯤ ꯎ
ꯑꯩꯈꯣꯏꯗꯤ ꯏꯁꯄꯥꯏꯗꯔ ꯃꯦꯦ
ꯑꯣꯏꯔꯁꯨ ꯑꯣꯏꯔꯣꯏꯗꯕ ꯏꯁꯄꯥꯏꯗꯔꯃꯦꯟ
ꯍꯣꯏꯗꯕ ꯀꯥꯏꯅ ꯆꯠꯅ ꯍꯥꯏ ꯕꯣ ꯌꯦꯡꯕ ꯍꯟꯗꯛꯅ
ꯍꯥꯥ
ꯕꯣ ꯌꯦꯡꯕ꯭ꯔꯣ
ꯌꯦꯡꯉꯦ
ꯎꯝ ꯑꯗꯨꯗꯤꯦ ꯀꯔꯤꯗ ꯁꯄꯣꯔꯠ ꯇꯧꯕ
ꯅꯣꯔꯋꯦ
ꯑꯦ ꯑꯗꯨꯗꯤ ꯐꯖꯔꯦꯅꯦ ꯍ ꯑꯂꯟ ꯍ ꯑꯂꯟ ꯇꯅꯦꯅꯦ ꯅ ꯅ ꯅꯅꯦ ꯇꯅꯦꯅꯦ ꯅ ꯅ ꯅꯅꯦ ꯅ ꯅꯦꯅꯦ
ꯍꯜ ꯍꯟꯟꯅ ꯐꯔꯦꯗ
ꯅꯣꯏ ꯃꯤꯁꯤ ꯔꯣꯅꯦꯜꯗꯣ ꯁꯞꯄꯣꯔꯠ ꯇꯧꯔꯒ ꯈꯠꯅꯗꯣꯏ ꯁꯔꯨ
ꯅꯪꯒꯤ ꯀꯣꯛꯁꯤ ꯌꯥꯏ ꯅꯪ ꯍꯥꯏꯛꯇꯤ ꯑꯁꯝꯕ ꯄꯣꯠ ꯊꯤꯕꯅꯦ ꯐꯥꯏꯅꯦꯜ ꯐꯥꯏꯅꯦꯜ ꯂꯧꯅꯤꯗꯤ ꯈꯜꯂꯨꯔꯣꯏꯅꯨꯀꯣ ꯃꯣꯏ ꯑꯣꯏꯅ ꯑꯁꯥꯗꯤ ꯊꯝꯃꯨꯔꯅꯨ ꯑꯁꯥꯗꯣ ꯁꯤꯡꯖꯃꯩꯗ ꯂꯩꯍꯧꯔꯕꯅꯦ
ꯅꯪ ꯀꯩꯅꯣ ꯕꯣꯁ ꯁꯥꯟꯅꯕ ꯆꯠꯇ꯭ꯔꯕꯣ
ꯍꯗ꯭ꯔꯣ ꯁꯥꯟꯅꯕ ꯍꯧꯔꯦꯛ ꯖꯨꯂꯥꯏꯗ ꯐꯤꯞꯇꯤꯟꯗꯒꯤ ꯍꯧꯖꯤꯛ ꯍꯧꯖꯤꯛꯇꯤ ꯑꯣꯞꯁꯤꯖꯟꯅꯦ
ꯀꯩꯅꯣ ꯃꯣꯏ ꯑ ꯀꯨꯆꯨ ꯃꯒꯤ ꯋꯥꯈꯜ ꯃꯨꯕ ꯍꯧꯕꯗꯣ
ꯍꯔꯥ ꯅꯪꯁꯨ ꯑꯩꯉꯣꯟꯗ ꯀꯆꯨ ꯃꯨꯕꯒꯩꯗꯤ ꯑꯩ ꯁꯟꯗꯛ
ꯑꯩ ꯅꯠꯇꯦ ꯑꯩ ꯅꯪꯉꯣꯟꯗ ꯍꯥꯏꯕ ꯅꯠꯇꯦ ꯅꯣꯏ ꯀꯩꯅꯣ ꯑ ꯀꯤꯄꯔꯅ
ꯈ ꯈꯥꯏ ꯈꯥꯏ ꯌꯥꯔꯦ ꯌꯥꯔꯦ ꯌꯥꯔꯦ ꯌꯥꯔꯦ ꯌꯥꯔꯦ ꯈ
ꯃꯥꯗꯤ ꯅꯨꯡꯉꯥꯏꯔꯤꯕꯣ
ꯅꯨꯡꯉꯥꯏꯔꯝꯒꯅꯤ ꯅꯨꯡꯉꯥꯏꯔꯝꯒꯅꯤ ꯍꯧꯖꯤꯛꯇ ꯉꯥꯏꯔꯕꯥꯅꯤ ꯄꯥꯎ ꯍꯣꯅꯔꯝꯕ
ꯑꯩꯗꯤ ꯐꯣꯟ ꯐꯣꯟ ꯍꯣꯡꯈꯤꯕꯗꯒꯤ ꯅꯝꯕꯔ ꯂꯩꯇ꯭ꯔꯦ
ꯃꯥꯒꯤꯣ
ꯎꯝ
ꯅꯨꯡꯁꯤꯕ ꯃꯔꯨꯞꯅꯤꯅꯦ ꯑꯩꯒꯤꯗꯤ ꯑꯩꯒꯤꯗꯤ ꯃꯔꯨꯞ ꯍꯥꯏꯈ꯭ꯔꯗꯤ ꯂꯣꯏꯔꯦ ꯎꯗꯕꯒ ꯀꯨꯏꯔꯦꯗ ꯃꯥꯁꯨ ꯊꯥ ꯑꯅꯤ ꯑꯍꯨꯝꯛ ꯍꯦꯜꯂꯝꯃꯅꯤ
ꯃꯥꯗꯤ ꯀꯥꯏ ꯂꯩꯕ꯭ꯔꯣ
ꯁꯤ ꯀꯩꯅꯣ ꯀꯗꯥꯏꯗꯅꯣ ꯃꯥ ꯂꯩꯕꯅꯣ ꯔꯦꯟꯗꯤ ꯂꯩꯕꯅꯤ
ꯑꯁꯥꯏ ꯂꯩꯕ꯭ꯔꯣ
ꯅꯠꯇꯦꯍꯦ ꯁꯤꯗꯅꯦ ꯀꯧꯅꯥ ꯑꯅꯤ ꯈꯔꯔꯣꯝꯗ
ꯑꯗꯨꯗꯤ ꯎꯅꯥꯎ ꯌꯥꯗ꯭ꯔꯣ
ꯄꯥꯛ ꯄꯥꯛ ꯐꯪꯗꯔꯦ ꯃꯥꯁꯨ ꯊꯕꯛ ꯂꯩꯕꯅꯤꯅ ꯕꯣꯜ ꯁꯥꯟꯅꯕ ꯃꯇꯝꯗ ꯈꯛ ꯎꯅꯩ ꯑꯗꯨꯁꯨ ꯇꯤꯝ ꯇꯣꯉꯥꯟ ꯇꯣꯉꯥꯜꯂꯒ ꯃꯥꯅ ꯇꯤꯝ ꯇꯣꯉꯥꯟꯅ ꯂꯥꯛꯑꯦ ꯑꯩꯅ ꯇꯤꯝ ꯇꯣꯉꯥꯟꯅ ꯆꯠꯂꯦ
ꯎ ꯐꯖꯔꯅꯤ
ꯑꯗꯨꯒꯤ ꯑꯁ ꯍꯦꯛꯇ ꯍꯥꯏꯅꯔꯤꯅꯦ ꯇꯥ ꯏꯇꯥ ꯅꯪꯗꯤ ꯑꯩꯉꯣꯟꯗ ꯍꯥꯏꯔꯛꯇꯦ ꯑꯩꯉꯣꯟꯗ ꯍꯥꯏꯔꯛꯇꯦ ꯍꯥꯏꯅꯗꯣꯏꯅꯦ ꯃꯥꯗꯨꯁꯨ ꯑꯩꯕꯨꯨꯛ ꯍꯥꯏꯔꯛꯇꯕ ꯑꯩꯅꯁꯨ ꯃꯥꯕꯨ ꯍꯥꯏꯗꯣꯏꯔꯤꯕ ꯑꯗꯨ ꯀꯧꯔꯒꯗꯤ ꯑꯃꯨꯛ ꯁ ꯂꯥꯛ ꯂꯥꯛꯇꯕ ꯇꯥꯎ ꯑꯩ ꯁꯪꯗꯦ ꯑꯗꯨ ꯇꯧꯋꯦ ꯑꯗꯥ ꯇꯧꯋꯤ ꯊꯕꯛ ꯌꯥꯝꯃꯤ ꯉꯥꯛꯇ ꯑꯗꯨꯃꯥꯏꯅ ꯑꯗꯣ ꯅꯪꯒꯤ ꯍꯂꯥꯟꯁꯦ ꯅꯨꯡꯗꯤ ꯅꯨꯡꯁꯤꯅꯦ ꯕ꯭ꯔꯥꯖꯤꯜꯒꯤ ꯈꯨꯠꯇꯒꯤ ꯄꯔꯅꯤꯅꯦ
ꯑꯗꯨ ꯈꯟꯕꯗꯤ ꯅꯨꯡꯉꯥꯏꯇꯦ ꯑꯩꯗꯤ
ꯍꯟꯗꯛ ꯑꯁ ꯌꯨꯝꯗ ꯂꯩꯕ꯭ꯔꯥ
ꯑꯩꯔꯣ
ꯎꯝ
ꯏꯗ ꯂꯩ ꯌꯦꯗꯤ ꯌꯨꯝꯗ ꯂꯩꯇꯗꯤ ꯑꯃꯦꯔꯤꯀꯥꯗ ꯂꯩꯌꯣ ꯍꯥꯏꯔꯣ
ꯆꯠꯂꯨꯔꯣ ꯅꯣꯏ ꯑꯃꯦꯔꯤꯀꯥꯗ ꯏꯁꯄꯥꯏꯗꯔꯃꯦꯟꯅꯕꯨ ꯁ꯭ꯋꯥꯏꯗ ꯂꯩꯕ ꯍꯧꯥꯎꯅꯕ꯭ꯔꯣ
ꯄꯥꯏꯕꯤ ꯌꯥꯗꯦꯅꯦ ꯑꯦꯔꯤꯀꯥ ꯆ ꯀꯗꯗ ꯄꯕꯤ ꯌꯥꯗꯈꯗ ꯀꯗꯥꯏꯗꯒꯤ ꯁꯤꯗ ꯋꯥꯌꯔ ꯌꯥꯝꯃꯟꯗꯅ ꯄꯥꯕ ꯌꯥꯗꯕ
ꯑ
ꯍꯔ ꯂꯩꯇꯗꯤ ꯅꯍ ꯍꯥꯟꯅ ꯄꯥꯏꯔꯗꯕꯅꯦ
ꯄꯥꯏꯔꯝꯃꯅꯤ
ꯅꯅꯦ ꯐꯥꯎ ꯀꯩꯅꯣ ꯏꯁꯄꯥꯏꯗꯔ ꯋꯦꯞꯇꯣ ꯀꯥꯞꯄ ꯀꯥꯞꯄꯒ ꯂꯥꯛꯀꯦ ꯇꯧꯕꯅꯦꯕ
ꯂꯥꯛꯑꫭ ꯂꯥꯛꯑꫭ
ꯑꯗꯣ ꯋꯥꯌꯔ ꯃꯌꯥꯝꯁꯤꯅ ꯌꯥꯍꯟꯗ꯭ꯔꯦ ꯋ‌ꯦꯌꯔ ꯋ‌ꯦꯌꯔ ꯌꯥꯝꯃꯟꯗ꯭ꯔꯦ ꯌꯥꯗ꯭ꯔꯦ ꯍꯥꯏꯕ ꯁꯤ ꯕꯖꯥꯔꯗ ꯄꯜꯂ ꯂꯩꯔꯦ ꯋꯥꯍꯤꯇ ꯕꯖꯔꯗꯤꯀꯩꯇ ꯄꯟꯕ ꯍꯏꯇꯥꯥꯔꯦ ꯅꯍꯥꯟꯁꯨ ꯄꯥꯏꯕꯅꯦ ꯑꯗꯣ ꯃꯩꯁꯤꯡꯗꯅ ꯈꯨꯟꯊꯧꯖꯝ ꯈꯨꯟꯊꯧꯖꯝ ꯃꯅ
ꯀꯣꯟꯊꯧꯖꯝ ꯃꯅꯥꯛꯇ ꯀꯩꯅꯣꯝꯗꯤ ꯂꯩꯔꯝꯒꯅꯤꯗ
ꯌꯥꯝ ꯅꯨꯡꯁꯤꯕ ꯋꯥꯔꯤꯅꯤꯗ ꯀꯣꯟꯅ ꯃꯇꯥꯡ ꯆꯥꯕ ꯑꯃꯗ ꯂꯤꯕꯤꯒꯦ ꯍꯥꯏꯕꯅꯤ
ꯅꯨꯡꯁꯤ ꯍꯧꯔꯣ ꯅꯨꯡꯁꯤ ꯍꯧꯔꯣ ꯑꯩꯁꯨ ꯉꯁꯤ ꯍꯞꯇꯥ ꯑꯁꯤ ꯍꯞꯇꯥꯗ ꯉꯥꯏꯔꯦ ꯑꯩ ꯁꯨꯃꯥꯏꯅ ꯋꯥꯔꯤ ꯁꯥꯕ ꯐꯪꯗꯣꯏꯁꯦ ꯌꯥ
ꯐꯣꯟ ꯄꯥꯏ ꯐꯪꯗꯧꯕ
ꯄꯥꯏꯕꯕꯨꯗꯤ ꯄꯥꯏꯒꯅꯤ ꯑꯗꯣ ꯊꯕꯛ ꯆꯤꯜꯂꯅꯤ
ꯅꯪ ꯇꯦꯂꯔꯁꯨ ꯇꯝꯃꯒ ꯄꯥꯝꯃꯨꯏꯅꯦ
ꯍꯥ
ꯅꯪ ꯇꯦꯂꯔꯁꯨ ꯇꯝꯗꯥꯏꯅꯦ
ꯇꯝꯕꯗꯣ ꯇꯣꯛꯑꯦ ꯑꯗꯨꯒ ꯑꯩꯅ ꯅꯍꯥꯟ ꯀꯩꯅꯣꯗ ꯊꯕꯛ ꯇꯧꯕꯗꯣ ꯑꯝ ꯀꯣꯏꯟꯁꯇꯠ ꯀꯨꯋꯦꯟꯇ ꯇꯧꯋꯦ ꯍꯥꯏꯕꯗꯣ ꯑꯗꫭ ꯇꯣꯛꯑꯒ ꯀꯩꯅꯣꯃꯨꯛ ꯇ꯭ꯔꯦꯅꯤꯡ ꯆꯠꯄ ꯑꯗꯨꯒꯤ ꯑꯗꯨꯁꯨ ꯃꯣꯏ ꯊꯕꯛꯄꯨꯗꯤ ꯑꯗꯨꯝ ꯅꯨꯡꯉꯥꯏ ꯑꯗꯣ ꯃꯄꯨꯗꯣ
ꯑ
ꯐꯥꯕ ꯅꯨꯡꯉꯥꯏꯇꯕ ꯑꯗꯨꯒꯤ ꯇꯣꯛꯑꯦ
ꯋꯥꯕꯅꯦ
ꯋꯥꯏ ꯍꯧꯖꯤꯛ ꯚꯦꯀꯦꯁꯟ ꯑꯣꯏꯕꯒꯤ ꯁꯨꯃꯥꯏꯅ ꯐ‍꯭ꫪꯤ ꯂꯩꯔꯤꯅꯦ ꯁ꯭ꯀꯨꯜ ꯀꯥꯕ ꯍꯧꯔꯗꯤ ꯋꯥꯔꯅꯤ
ꯂꯩꯕ ꯋꯥꯅꯤꯅꯦꯀꯣ ꯑꯗꯨꯗꯤ ꯎꯝ ꯑꯁꯨ ꯅꯩꯕꯩ ꯋꯥꯅꯦ ꯑꯗꯨꯗꯤ ꯃꯦꯗꯥꯝ ꯍꯥꯏꯕ ꯇꯥꯕꯗꯤ ꯑ‌ꯦ ꯃꯤꯁ ꯍꯥꯏꯕ ꯇꯥꯕꯅꯤꯅꯦ
ꯉꯁꯤ ꯀꯥꯏ ꯀꯥꯏ ꯆꯠꯀꯦ ꯌꯨꯝꯗ ꯁꯨꯝ ꯂꯩꯕ꯭ꯔꯣ
ꯎꯝ
ꯌꯨꯝꯗ ꯑꯗꯨꯝ ꯂꯩꯕ꯭ꯔꯕ
ꯍꯟꯗꯛꯁꯦ ꯕꯣ ꯁꯥꯟꯅꯕ ꯍꯧꯈꯤꯕꯒꯨꯝ ꯈꫪ ꯌꯨꯝꯗ ꯑꯗꯨꯝ ꯂꯩꯔꯤ ꯑꯗꯣ ꯖꯨꯂꯥꯏ ꯐꯤꯞ ꯌꯨꯝꯗꯒꯤꯗꯤ ꯑꯃꯨꯛ ꯍꯧꯕ ꯌꯥ ꯍꯧꯔꯅꯤ ꯑꯗꯨꯒ ꯇꯧꯕ ꯍꯧꯔꯅꯤ
ꯎꯝ
ꯌꯨꯝꯗꯕꯨꯗꯤ ꯂꯩꯔꯦ ꯑꯌꯨꯛꯇ ꯍꯛꯆꯥꯡ ꯁꯥꯖꯦꯜꯒ ꯇꯧꯔꯦ ꯅꯨꯡꯊꯤꯟꯗ ꯑꯃꯨꯛ ꯇꯧꯔꯦ ꯑꯗꯨꯌꯥꯏ ꯇꯩꫪꯥꯃꯨ
ꯖꯨꯂꯥꯏꯗꫪꫭ ꯕꯣꯜ ꯂꯩꯏꯕꯗꯣ
ꯍ ꯑꯩꯅ ꯍꯥꯏꯖꯤ ꯑꯇꯣꯞꯄꯩꯅꯦꯗ
ꯏꯝꯐꯥꯜꯗ ꯂꯩꯕꯗꯣ ꯗꯨꯔꯥꯟꯀꯞ ꯍꯥꯏꯕ꯭ꯔꯣ
ꯁꯨꯨ ꯐꯥꯟꯃꯦꯅ ꯑꯥꯗ ꯆꯠꯂꯒꯩꯅ ꯄꯈꯨꯝ ꯑꯃ ꯆꯜꯂꯧꯔ
ꯍꯥꯥ
ꯑꯩ ꯋꯥ ꯄꯥꯈꯣꯡ ꯑꯃ ꯆꯜꯂꯛꯎꯨꯔꯥ ꯍꯥꯏꯕ
ꯑꯩ ꯑꯩ ꯈꯨꯝꯕ ꯉꯝꯃꯣꯏ ꯅꯪꯒꯤꯗꯣ
ꯀꯩꯒꯤ
ꯍꯥꯏꯅꯦ ꯍꯥꯏꯅꯦ
ꯑꯩꯒꯤ ꯋꯥꯔꯤꯁꯦ ꯂꯣꯏ ꯁꯝꯅꯗꯣꯏꯅꯤꯀꯣ
ꯎꯝ ꯁꯃꯣ
ꯑꯩ ꯁꯝꯅꯗꯣꯏꯅꯦꯕ ꯀꯥꯔ ꯀꯔꯦ ꯅ ꯊꯨꯕ ꯀꯔꯤꯅꯣ
ꯀ ꯀꯥꯥ ꯂ ꯎꯝ
ꯈꯪꯗ꯭ꯔꯕꯣ ꯈꯪꯗ꯭ꯔꯗꯤ ꯈꯪꯗꯦ ꯑꯗꯨꯝ ꯇꯔꯦꯠ ꯇꯔꯦꯠ ꯍꯥꯏꯌꯣ
ꯈꯪꯗꯦ ꯈꯪꯗꯦ ꯈꯪꯗꯦ ꯈꯪꯗꯦꯕꯕꯥ
ꯀꯩꯅꯣꯅꯦ ꯂꯐꯨ ꯄꯥꯝꯕꯤꯗꯣ ꯈꯪꯗ꯭ꯔꯣ
ꯏꯁ ꯐꯪꯉꯦ
ꯑꯗꯨꯅꯦ ꯌꯥꯎꯁꯪ ꯏꯁꯄꯣꯠ ꯌꯦꯡꯗ꯭ꯔꯣ ꯍꯦꯛ ꯀꯥꯕꯒ ꯅꯥꯟꯊꯨꯔꯤꯗꯣ ꯀꯥꯔ ꯀꯥꯔ ꯀꯅꯥ ꯊꯣꯛꯀꯔꯤꯅꯣ ꯍꯥꯏꯗꯤ ꯅꯐꯨ ꯅꯐꯨ ꯑꯗꯣ ꯐꯔꯦꯁꯦ ꯏꯂꯐꯦꯟꯁꯦ ꯐ꯭ꯔꯤꯖꯇ ꯀꯃꯥꯏꯅ ꯊꯝꯒꯅꯤ
ꯑꯗꯨ ꯍꯪꯕ ꯌꯥꯕ ꯋꯥꯔꯣ
ꯑꯦ ꯑꯣꯏꯝꯅꯦ ꯁꯥꯃꯨꯗꯨꯣ ꯐ꯭ꯔꯤꯖ ꯃꯅꯨꯡꯗ ꯀꯃꯥꯏꯅ ꯇꯧꯔꯒ ꯊꯝꯗꯣꯏꯅꯣ ꯍꯥꯏꯌꯣ
ꯃꯀꯛ ꯃꯀꯛ ꯀꯥꯛꯂꯒ ꯊꯝꯗꯣꯏꯕ
ꯅꯪ ꯃꯀꯛ ꯃꯀꯛ ꯀꯛꯂꯒ ꯊꯝꯗꯣꯏꯔꯣꯁ
ꯎꯝ ꯁꯃꯣ ꯑꯁꯨꯛ ꯆꯥꯎꯕꯗꯨ ꯐ꯭ꯔꯤꯖꯇ ꯀꯃꯥꯏꯅ ꯍꯥꯞꯇꯣꯏꯅꯣ
ꯅꯪ ꯉꯥꯎꯔꯕꯣ ꯑꯩ ꯐ꯭ꯔꯤꯖ ꯆꯥꯎꯕꯦ ꯄꯤꯛꯑꯦ ꯁꯃꯨ ꯆꯥꯎꯋꯦ ꯄꯤꯛꯑꯦꯁꯨ ꯍꯥꯏꯗꯕꯅꯦ ꯑꯟꯁꯔꯗꯤꯅꯦ ꯑꯗꯨꯃꯥꯏꯅ ꯈꯨꯝꯗꯣ ꯐ꯭ꯔꯤꯁꯇꯨ ꯍꯥꯡꯗꯣꯛꯑꯣ ꯁꯃꯨꯗꯣ ꯍꯥꯞꯄ ꯂꯣꯏꯔꯦ ꯑꯦ ꯂꯣꯏꯔꯦ ꯐ꯭ꯔꯤꯖꯇꯣ ꯇꯞ ꯍꯥꯡꯗꯣꯑꯣ ꯑꯗꯨꯒ ꯑꯇ ꯊꯝꯃꯣ ꯑꯗꯨ ꯑꯣꯏꯗꯤ ꯀꯩꯅꯣ
ꯑꯣ ꯔꯣꯏꯣꯏꯗꯕ
ꯗꯥꯖꯗꯤ ꯑꯗꯨꯗ ꯃꯅꯦꯦ
ꯎ
ꯁꯨꯃꯨꯗ꯭ꯔꯨꯒꯤ ꯏꯄꯥꯛ ꯑꯆꯧꯕꯁꯤꯗ ꯑꯣ ꯁꯨꯃꯨꯗ꯭ꯔꯨ ꯃꯌꯥꯏꯁꯤꯗ ꯑꯦꯄꯜ ꯄꯥꯝꯕꯤ ꯍꯧꯕ ꯍꯥꯏꯇꯥꯔꯦ ꯑꯦꯄꯥꯜ ꯄꯥꯝꯕꯤ ꯍꯧꯕ ꯑꯗꯣ ꯃꯤ ꯑꯃꯗꯗꯤ ꯎꯔꯕ ꯑꯗꯨ ꯆꯥꯅꯤꯡꯉꯕ ꯃꯥꯁꯦ ꯀꯃꯥꯏꯅ ꯇꯧꯔꯒ ꯍꯦꯛꯀꯅꯤ ꯑꯝꯇ ꯍꯥꯏꯌꯅꯦ
ꯊꯪꯗꯦ
ꯍꯤ ꯇꯣꯡꯉꯁꯨ ꯍꯤ ꯇꯣꯡꯉ ꯆꯪꯉꯤꯗꯅ ꯑꯗꯨꯝ ꯂꯨꯞꯄ ꯍꯤꯁꯨ ꯏꯔꯣꯏꯔ ꯆꯪꯉꯤꯗꯅ ꯑꯗꯨꯝ ꯏꯔꯥꯛꯅꯔ ꯁꯤꯕ ꯄ꯭ꯂꯦꯟ ꯇꯣꯡꯉ ꯆꯪꯉꯦꯗ ꯅꯨꯡꯁꯤꯕ ꯍꯦꯂꯤꯀꯣꯞꯇꯔ ꯇꯧꯔꯒ ꯆꯪꯉꯁꯨ ꯅꯨꯡꯁꯤꯕ ꯀꯔꯤꯅꯣ ꯀꯔꯤꯒꯤꯅꯣ ꯈꯪꯕ꯭ꯔꯥ
ꯀꯣꯡꯒꯦ
ꯈꯪꯗꯦ
ꯍꯅꯦ
ꯅꯀꯣꯛꯇꯣ ꯈꯔ ꯁꯦꯡꯗꯣꯛꯀꯦ ꯑꯩꯅ ꯀꯩꯅꯩꯅ
ꯔꯣ ꯅꯪ ꯎ
ꯁꯃꯨꯗ꯭ꯔꯨꯗ ꯑꯦꯄꯜ ꯄꯥꯝꯕꯤ ꯍꯧꯗꯦ ꯑꯗꯨꯣꯏꯅꯦ
ꯑ ꯍꯧꯖꯤꯛꯇ ꯍꯧꯋꯦ ꯍꯥꯏꯗꯨꯗꯤ ꯍꯧꯋꯦ ꯍꯥꯏꯔꯒꯗꯤ ꯁꯨꯃꯨꯗ꯭ꯔꯗ ꯑꯦꯄꯜ ꯄꯥꯝꯕꯤꯗꯣ